ꯎꯝ ꯍꯂꯣ
ꯑꯣꯔ ꯇꯥꯏ ꯇꯥꯏ ꯀꯩꯗꯧꯔꯤꯅꯣ
ꯑꯣ ꯀꯩꯁꯨ ꯇꯧꯔꯤꯗ ꯁꯨꯝꯐꯝ ꯂꯩꯅꯦ ꯅꯪꯗꯤ
ꯑꯩꯁꯨ ꯀꯩꯝ ꯇꯧꯒꯦꯒ ꯑꯗꯨꯝ ꯐꯒ ꯐ ꯀ ꯃꯨ ꯂꯦꯞꯄ ꯂꯦꯞꯄ ꯀ ꯃꯨ ꯐꯕꯥꯥ ꯇꯤꯚꯕꯤ ꯌꯦꯡꯉꯒ ꯂꯩꯔꯅꯦ
ꯀꯩ ꯂꯝꯗ ꯂꯩꯀꯦꯁꯤꯁꯥꯅ ꯅꯪꯗꯤ
ꯑꯩ ꯇꯝꯄꯥꯛꯇ ꯂꯩꯌꯦ ꯅꯪꯗꯤ ꯈꯨꯟꯗ ꯂꯩꯕ꯭ꯔ ꯍꯥꯏ ꯇꯝꯄꯥꯛꯇ ꯍꯣꯏ
ꯍꯣꯏ ꯑꯩꯁꯨ ꯂꯩꯌꯦ ꯀꯩ ꯂꯝꯂꯒꯤꯅꯣ ꯅꯪꯗꯤ ꯁꯤ ꯁꯥꯔ ꯎꯝ ꯀꯩ ꯂꯝꯗꯒꯤꯅꯣ ꯁꯤꯁꯇꯔꯪꯗꯤ ꯏꯊꯟꯇꯅꯦ ꯑꯩꯗꯤ ꯁꯥꯃꯟꯕꯒꯤ ꯃꯊꯛꯇ ꯀꯥ ꯂꯩꯕꯅꯦ ꯎꯝ
ꯑꯩꯩꯅ ꯎꯆꯦ ꯄꯨꯠꯇꯣ ꯊꯔ ꯀꯃꯇ ꯌꯦꯡꯉꯣ
ꯑꯣ ꯃꯅꯨꯡꯥꯏ ꯃꯀꯣ ꯋꯥꯆꯦꯞꯇ ꯍꯥꯏꯕ꯭ꯔꯣ
ꯑꯗꯣ ꯈꯪꯕꯕ
ꯋꯥ ꯆꯦꯞꯇ ꯑꯠꯆꯥ ꯑꯆꯥ ꯎꯝ ꯈꯪꯉꯤ ꯈꯪꯉꯤ ꯈꯪꯉꯦ ꯑꯣꯀꯦ ꯑꯣꯀꯦ
ꯑꯩꯗꯤ ꯅꯪ ꯅꯪ ꯑꯣꯏꯕ꯭ꯔꯣ ꯑꯣꯏꯗꯕ꯭ꯔꯣ ꯈꯟꯕ ꯑꯗꯨꯒꯤꯗꯤ ꯅꯪ ꯑꯣꯏꯔꯝꯃꯦ ꯑꯗꯨꯗꯤ
ꯎꯝ ꯑꯩ ꯊꯪꯗꯕꯀꯣ ꯑꯗꯨꯒꯤ ꯉꯁꯤꯅ ꯐꯥꯔꯁꯅꯦꯕ ꯏꯃꯥꯅ ꯃꯥꯅ ꯍꯥꯏꯕꯤꯕꯒꯤ
ꯆꯥꯔꯒꯦ ꯉꯁꯤꯒꯤꯗꯤ
ꯑ ꯉꯁꯤꯗꯤ ꯀꯩꯅꯣ ꯆꯝꯐꯨꯠ ꯆꯥꯏꯗ ꯅꯪꯗꯤ
ꯑ ꯑꯩ ꯑꯜꯂꯨꯒ ꯀꯩꯅꯅꯦ ꯀꯥꯎꯈ꯭ꯔꯦ ꯉꯁꯥꯏꯅ ꯑꯩ ꯑꯌꯨꯛꯇ ꯆꯥꯕꯅꯤꯅ ꯑꯁ ꯀꯣꯁꯦ ꯌꯥꯗ ꯔꯦ ꯍꯅꯨꯕꯤꯗ ꯀꯣꯅꯨꯕꯤ ꯀꯣ ꯍ ꯔꯦ ꯥꯏꯅ
ꯑꯣꯀꯦ ꯑꯣꯀꯦ ꯀꯩꯗꯧꯔꯤ ꯊꯕꯛ ꯁ ꯂꯩꯕ꯭ꯔꯣ ꯍꯧꯖꯤꯛ ꯍꯣꯏ ꯌꯦꯡꯉꯦ ꯑꯥꯔꯖꯦꯟꯇꯤꯅꯥꯗꯨꯔꯣ ꯑꯣ
ꯑꯥ
ꯅꯗꯤ ꯀꯩꯅꯣ ꯃꯦꯁꯤꯔꯔ ꯅꯜꯗꯧꯔꯣ ꯍꯥ ꯍꯗꯦ
ꯑꯩ ꯑꯝꯇ ꯅꯠꯇꯦ ꯑꯗꯣ ꯑꯩ ꯑꯗꯣ ꯑꯝꯇ ꯅꯠꯇꯦꯕ
ꯣꯗ ꯤꯗꯤ ꯌꯥꯎꯗꯦ
ꯌꯥꯎꯕꯕꯨꯗꯤ ꯌꯥꯎꯋꯦ ꯑꯩꯅ ꯁꯞꯄꯣꯔꯠ ꯇꯧꯕꯗꯤ ꯅꯍꯥꯟ ꯁꯥꯟꯅꯈ꯭ꯔꯦꯕ ꯑꯩꯅ ꯁꯞꯄꯣꯔꯠ ꯇꯧꯕꯗꯤ ꯁꯤ ꯅꯍꯥꯟ ꯁꯥꯟꯅꯈ꯭ꯔꯦꯕ ꯑꯗꯨꯒꯤꯅꯤꯅ
ꯖꯔꯃꯅꯤꯅꯦ ꯀꯩ ꯇꯤꯕꯣꯏꯒꯦ ꯑꯗꯨꯗꯤ
ꯑꯁ ꯑꯗꯨꯗꯤ ꯅꯪ ꯉꯁꯤ ꯕꯣ ꯌꯦꯡꯉꯗꯤ ꯐꯖꯅ ꯉꯟꯅ ꯍꯧꯒꯠꯂꯝꯗꯧ ꯃꯥꯜꯂꯦ ꯄꯨꯡꯉꯑꯣ
ꯑꯍꯨꯝꯗꯅ ꯄꯨꯡ ꯀꯌꯥꯗꯅꯣ ꯁꯥꯟꯅꯥꯏꯗꯣ ꯄꯨꯡ ꯃꯔꯤ ꯃꯈꯥꯏꯗ ꯁꯥꯟꯅꯕ꯭ꯔꯥ ꯑꯣ ꯄꯨꯡ ꯄꯨꯡ ꯃꯉꯥ ꯍꯦꯜꯂꯐꯥꯎ ꯁꯅꯥꯗꯨꯅꯦ
ꯄꯨꯡ ꯑꯍꯨꯝ ꯃꯈꯥꯏꯗ ꯍꯧꯔꯗꯤ ꯍꯣꯏ ꯑꯦꯛꯁꯇ꯭ꯔꯥ ꯇꯥꯏꯝ ꯇꯧꯔꯗꯤ ꯄꯨꯡ ꯃꯈꯥꯏ ꯃꯉꯥ ꯍꯦꯜꯂꯦ ꯃꯣꯏ
ꯉꯁꯤꯅ ꯔꯤꯀꯣꯠ ꯇꯥꯗꯧ ꯃꯥꯜꯂꯦ
ꯍꯣꯏ ꯎꯝ
ꯑꯗꯨꯗꯤ ꯍꯌꯦꯡ ꯍꯌꯦꯡ ꯅꯨꯡꯗꯥꯡꯁꯨ ꯑꯃꯨꯛ ꯌꯦꯡꯗꯣꯏꯔꯥ ꯉꯁꯤꯒꯤ
ꯉꯁꯤꯁꯨ ꯌꯦꯡꯗꯣꯏꯅꯦ ꯉꯁꯤꯒꯤꯗꯤ ꯎꯝ ꯍꯣꯏ ꯁꯤ ꯇꯦꯟ ꯊꯥꯔꯇꯤꯗ ꯂꯩꯌꯅꯦ ꯃꯣꯔꯣꯛꯀꯣꯒ
ꯑꯩ ꯑꯣ ꯇꯦꯟ ꯊꯥꯔꯇꯤꯗꯤ ꯑꯗꯨꯝ ꯌꯦꯡꯕ ꯌꯥꯏ
ꯅꯍꯥꯟ ꯇꯦꯟ ꯊꯥꯔꯇꯤ ꯑꯗꯨ ꯋꯥꯏꯅꯤ ꯇꯨꯋꯜꯐ ꯊꯥꯔꯇꯤ ꯇꯨꯋꯜꯐ ꯍꯦꯜꯂꯒꯥꯟꯗꯗꯤ ꯑꯁ ꯌꯦꯡꯗ꯭ꯔꯦ ꯌꯦꯡ ꯉꯝꯗ꯭ꯔꯦ
ꯎꯝ ꯁꯋꯥꯕꯅꯤꯗ ꯍꯣꯏ ꯍꯣꯏ ꯍꯣꯏ ꯃꯇꯝ ꯆꯥꯗꯕꯅꯤꯅꯀꯣ
ꯑꯗꯨꯒꯤ ꯑꯥ ꯀꯔꯤꯅꯣ ꯅꯊꯟꯗ ꯄꯛꯅꯧ ꯅꯣꯏꯗꯅ
ꯑꯁꯤ ꯑꯩꯁꯨ ꯀꯩꯅꯣ ꯅꯪ ꯀꯌꯥꯃꯨꯛ ꯀꯨꯏꯔꯒꯦ ꯁꯤ ꯑꯦꯞ ꯁꯤꯖꯤꯟꯅꯕ
ꯍꯥꯥ
ꯑ ꯀꯌꯥꯝ ꯀꯨꯏꯈ꯭ꯔꯒꯦ ꯍꯥꯏꯔꯅꯤꯗ ꯁꯤ ꯁꯤꯖꯤꯟꯅꯕ ꯁꯤ ꯑꯦꯞꯁꯦ ꯁꯤ ꯀꯔꯤꯌꯥꯁꯦ ꯁꯤꯅꯃꯛ ꯀꯌꯥꯝ ꯀꯨꯏꯔꯒꯦ ꯍꯥꯏꯕꯅꯦ ꯁꯤ ꯑꯦꯞꯁꯦ
ꯎꯝ ꯍꯧꯖꯤꯛ ꯅꯇꯣꯝꯗ ꯂꯩꯔꯤꯔ ꯅꯪ
ꯍꯣꯏ ꯏꯊꯟꯗꯅꯦ ꯎꯝ ꯀꯌꯥꯝ ꯀꯨꯏꯔꯒꯦ ꯍꯣꯏ ꯑꯁꯤ ꯃꯊꯛꯇ ꯂꯩꯕꯅꯤꯗ ꯁꯥꯃꯟꯕꯒꯤ ꯀꯩꯅꯣ ꯃꯊꯛꯇ ꯇꯦꯔꯤꯁꯇ
ꯑꯗꯣ ꯅꯃꯥꯟꯅꯕ ꯑꯣꯏꯕ꯭ꯔꯥ ꯑꯗꯨꯗꯤ ꯑꯩ ꯍꯧꯖꯤꯛ ꯐꯣꯇꯣ ꯊꯥꯔꯛꯄꯗꯣ ꯅꯃꯥꯟꯅꯕ ꯑꯣꯏꯔꯝꯗꯧ ꯃꯥꯜꯂꯦ
ꯑꯆꯥ ꯑꯆꯥ ꯑꯆꯥ ꯍꯣꯏ ꯃꯥꯅꯤ ꯃꯥꯅꯤ
ꯅꯃꯥꯟꯅꯕ ꯑꯣꯏꯕ꯭ꯔꯥ
ꯎꯝ ꯎꯝ
ꯁꯥꯎꯕ ꯌꯥꯗꯦꯀꯣ ꯈꯪꯗꯕꯒꯤ
ꯀꯃꯥꯏ ꯑꯩ ꯁꯥꯎꯗꯣꯏꯅꯣ
ꯅꯣꯛꯄ ꯅꯠꯇꯅ ꯎꯄꯥꯢ ꯂꯩꯇꯦ ꯎꯝ ꯎꯝ
ꯅꯃꯥꯟꯅꯕꯒꯤ ꯐꯣꯇꯣ ꯊꯥꯔꯛꯄ ꯐꯥꯎ ꯅꯣꯛꯑꯗꯤ ꯑꯁ ꯂꯣꯏꯔꯦ
ꯃꯥꯅꯤ ꯃꯥꯅꯤ ꯈꯪꯗꯕ ꯍꯥꯏꯇꯥꯔꯦꯀꯣ ꯑꯗꯨꯒꯤ
ꯊꯥꯏꯅ ꯄꯨꯜꯂꯝ ꯑ ꯊꯥꯏꯅ ꯄꯨꯜꯂꯒ ꯃꯇꯝ ꯀꯨꯏꯅ ꯎꯅꯔꯨꯗꯕꯒꯤ ꯑꯣꯏꯔꯝꯅꯤ ꯗꯨꯗꯤ꯫
ꯍꯣꯏ ꯍꯣꯏ ꯃꯥꯅꯦ ꯃꯥꯅꯦ ꯗꯨꯨꯅꯤ꯫
ꯅꯪ ꯇꯝꯄꯥꯛꯇ ꯂꯩꯔꯤꯁꯦ ꯁ꯭ꯀꯨꯜ ꯀꯣꯂꯦꯖꯀꯨꯝꯕ ꯇꯝꯃꯤꯔꯥ ꯍꯧꯖꯤꯛꯁꯦ?
ꯃꯥꯅꯦ ꯁꯤ ꯑꯩꯈꯣꯏ ꯀꯩꯅꯣ ꯃꯥꯁꯇꯔ ꯍꯥꯏꯇꯥꯔꯦꯀꯣ ꯎꯝ
ꯃꯥꯁꯇꯔ ꯇꯝꯃꯤꯕꯣ?
ꯍꯣꯏ
ꯅꯩꯔꯦꯀꯣ
ꯑꯁ ꯈꯪꯗꯦꯗ ꯁꯨꯨꯝ ꯀꯩꯅꯣ
ꯔꯦꯟꯗ ꯂꯩꯔꯕꯣ
ꯃꯥꯅꯦ ꯔꯦꯟꯗꯅꯦ ꯍꯣꯁꯇꯦꯜ ꯂꯩꯅꯤꯡꯗꯕ꯫ ꯅꯪꯗꯤ ꯅꯠꯇꯦꯗ ꯍꯣꯁꯇꯦꯜ ꯅꯠꯇꯦ ꯑꯁꯤ ꯔꯦꯟꯗ ꯂꯩ꯫ ꯂꯩꯕꯕꯨꯗꯤ ꯅꯨꯡꯉꯥꯏ ꯍꯣꯏ ꯀꯩꯅꯣ ꯃꯤ ꯌꯥꯝꯁꯨ ꯍꯥꯏꯗ꯭ꯔꯦ ꯍꯥꯏꯕꯗꯤ ꯏꯁꯥ ꯏꯁꯥꯒꯤ ꯀꯩꯅꯣ ꯇꯧꯕꯅꯤꯅꯀꯣ꯫ ꯑꯉꯥꯡ ꯃꯆꯥ ꯅꯠꯇꯔꯕꯅꯤꯅ ꯅꯪꯗꯤ ꯇꯥꯕꯔꯣ ꯍꯥ ꯇꯥꯕ꯭ꯔꯣ?
ꯑ ꯅꯦꯠꯋꯥꯔꯛ ꯈꯔ ꯇꯠꯄ ꯃꯥꯂꯦ ꯑꯗꯨꯒꯤꯅꯦꯗ꯫
ꯑꯣ ꯑꯣ ꯅꯪꯗꯤ ꯅꯪ ꯅꯊꯟꯇ ꯂꯩꯔꯤꯔꯣ? ꯍꯥ
ꯑꯩ ꯍꯟꯗꯛ ꯒ꯭ꯔꯦꯖꯨꯌꯦꯠ ꯍꯟꯗꯛ ꯒ꯭ꯔꯦꯖꯨꯌꯦꯠ ꯑꯩꯁꯨ꯫
ꯑꯣ ꯑꯥ ꯑꯆꯥ ꯈꯔ ꯑꯉꯥꯡ ꯑꯣꯏꯗꯧ ꯃꯥꯜꯂꯤꯗ ꯑꯗꯨꯗꯤ ꯅꯠꯇ꯭ꯔꯣ?
ꯅꯦꯠꯋꯥꯛꯁꯦ ꯅꯨꯡꯉꯥꯏꯇꯕ ꯃꯥꯜꯂꯦꯅꯦ ꯕꯖꯥꯔꯒꯨꯝꯕ ꯊꯣꯛꯄ꯭ꯔ ꯅꯪ ꯍꯨꯖꯤꯛꯁꯦ ꯌꯨꯝꯗ ꯂꯩꯕ꯭ꯔꯥ ꯇꯥꯕ꯭ꯔꯥ
ꯇꯥꯏ ꯇꯥꯏ ꯇꯥꯏ
ꯕꯖꯥꯔ ꯊꯣꯈꯔꯕ
ꯑꯩꯔꯣ
ꯑꯥ
ꯍꯜꯂꯣ ꯇꯥ ꯑꯩꯔꯣ
ꯇꯥꯏꯌꯦ ꯇꯥꯏꯌꯦ
ꯑꯣ ꯆꯥ ꯆꯥ
ꯀꯩꯗꯧꯔꯤꯒꯣꯕ
ꯑꯁ ꯀꯩꯁꯨ ꯇꯧꯗꯦꯗ ꯃꯊꯛꯇ ꯀꯩꯅꯣ ꯅꯉꯣꯟꯗꯥ ꯀꯣꯜ ꯇꯧꯔꯤꯅꯤ ꯀꯩꯅꯣ ꯑꯣꯈꯦ ꯑꯣꯈꯦ ꯑꯣꯈꯦ ꯊꯟꯇꯅꯦꯗ ꯀꯩ ꯁꯤꯅꯤꯃꯥ ꯌꯦꯡꯉꯤꯅꯣ ꯅꯪ ꯑꯥ ꯀꯩ ꯁꯤꯅꯦꯃꯥ ꯌꯦꯡꯒꯦ ꯅꯪ ꯌꯦꯡꯉꯤꯗꯨꯕꯣ ꯀꯩ ꯁꯤꯃꯥꯅꯣ ꯍꯥꯏꯕꯅꯤꯗ ꯇꯥꯕ꯭ꯔꯣ
ꯂꯩꯔꯤꯅꯦꯕ ꯇꯥꯏꯌꯦ
ꯎꯝ ꯑꯟꯇꯦꯗꯥ ꯀꯩ ꯁꯤꯅꯦꯃꯥꯅꯣ ꯍꯥꯏꯕꯅꯦ ꯅꯪ ꯌꯦꯡꯉꯤꯗꯣ ꯀꯔꯤ ꯁꯤꯅꯦꯃꯥꯅꯣ ꯍꯥꯏꯕꯅꯦ ꯅꯪ ꯍꯧꯖꯤꯛ ꯁꯤꯅꯦꯃꯥ ꯌꯦꯡꯉꯤ ꯍꯥꯏꯕꯗꯣ
ꯁꯥꯥꯎ ꯁꯥꯎ ꯀꯤꯗꯣ
ꯑꯣ ꯑꯠꯆꯥ ꯑꯠꯆꯥ ꯑꯆꯥ ꯁꯥꯎ
ꯑꯥꯔꯤꯅꯣ ꯐꯅꯥ ꯐꯨꯅꯥꯕꯒꯤꯗꯣ ꯃꯇꯝ ꯐꯠꯇꯕꯤꯅꯤꯅ ꯑꯩꯁꯨ ꯐꯨꯅꯥꯕ ꯇꯝꯒꯦꯅ ꯁꯥꯎꯠꯀꯤ ꯐꯤꯂꯝ ꯌꯦꯡꯉꯤꯅꯤ
ꯑꯥ ꯑꯠꯆꯥ ꯑꯠꯆꯥ ꯑꯠꯆꯥ ꯌꯥꯏꯅꯦ ꯑꯩꯁꯨ ꯀꯩꯅꯣ ꯅꯣꯔꯤ ꯁꯦꯝꯃꯒ ꯀꯩꯅꯣ ꯇꯧꯒꯦ ꯍꯥꯏꯕꯅꯤ ꯅꯨꯄꯤ ꯅꯨꯄꯤ ꯅꯨꯄꯤ ꯅꯨꯄꯤ ꯑꯣꯏꯒꯦꯔꯥ ꯅꯨꯄꯥ ꯑꯣꯏꯒꯦꯔꯥ ꯀꯩꯅꯣ ꯁꯤꯒꯨꯝꯕꯗꯤꯀꯣ ꯁꯦꯜꯐ ꯗꯤꯐꯦꯟꯁꯁꯦ ꯅꯠꯇ꯭ꯔꯣ ꯐꯨꯟꯅꯕ ꯍꯥꯏꯁꯦ ꯍꯩꯗꯣꯏꯅꯦ ꯑꯣꯜꯃꯣꯁ ꯇꯕ꯭ꯔꯣ ꯍꯜꯂꯣ
ꯃꯤ ꯄꯣꯠ ꯂꯥꯛꯀꯟꯕ ꯃꯌꯥꯝ ꯂꯩꯌꯦꯕ ꯑꯗꯨꯒꯤꯅꯤꯗ ꯁꯦꯜꯐ ꯗꯤꯐꯦꯟꯁ ꯇꯧꯗ꯭ꯔꯗꯤ ꯌꯥꯗ꯭ꯔꯕꯣ
ꯃꯥꯅꯤ ꯃꯥꯅꯤ ꯇꯧꯗꯧꯕꯅꯤ
ꯑꯗꯨ ꯍꯩꯗꯤ ꯍꯩꯗꯔꯤꯗꯥ
ꯎꯝ
ꯌꯦꯡꯕꯥꯥ ꯈꯛꯇꯥꯅꯦ
ꯎꯝ ꯑꯆꯥꯆꯥ
ꯑꯦꯛꯁꯟꯗꯤ ꯇꯧꯊꯣꯔꯛꯄꯗ ꯈꯪꯗꯕ ꯑꯗꯨꯒꯤꯅꯤꯗꯥ
ꯑꯃ ꯑꯅꯤ ꯑꯍꯨꯝ
ꯀꯥꯔꯤꯅꯣ ꯑꯃ ꯑꯅꯤꯕꯨ ꯀꯥꯎꯟ ꯇꯧꯔꯤꯁꯤꯅ
ꯁꯤ ꯀꯩꯅꯣꯝꯃꯗꯥ ꯌꯦꯡꯉꯣ
ꯑꯣ
ꯇꯥꯕ꯭ꯔꯣ ꯍꯜꯂꯣ
ꯅꯪ ꯀꯩꯌꯦ ꯀꯔꯤꯅꯣ ꯀꯔꯤꯅꯣ
ꯌꯦꯡꯉꯣ ꯃꯇꯝꯗ‌ꯣ ꯍꯥꯏꯕꯗꯤ
ꯌꯥꯗꯔꯤꯗ
ꯎꯝ
ꯀꯅꯥ ꯀꯅꯥ ꯂꯩꯔꯤꯒꯦꯕ ꯍꯧꯖꯤꯛꯇ‌ꯣ
ꯏꯊꯟꯇꯅ‌ꯦꯗ ꯅꯪꯗꯤ ꯎꯝ ꯀꯩ ꯌꯥꯏ
ꯉꯁꯤꯁꯦ ꯆꯝꯐꯨꯠ ꯆꯥꯕꯒꯤꯔꯥ ꯆꯥꯛ ꯏꯟꯁꯥꯡ ꯍꯥꯎꯃꯟꯕꯒꯤꯔ ꯋꯥ ꯉꯥꯡꯐꯝ ꯈꯪꯈ꯭ꯔꯦꯅꯦ ꯅꯪꯁꯦ
ꯉꯁꯥꯏ ꯀꯩꯅꯣ ꯏꯃꯥꯟꯕ ꯈꯣꯏꯒꯁꯨ ꯑꯗꯨꯝ ꯀꯩꯅꯣ ꯀꯣꯜ ꯇꯧꯕꯅꯦꯕ
ꯍꯥ ꯀꯔꯤ
ꯅꯪ ꯑꯌꯨꯛꯇ ꯌꯦꯔꯨꯝ ꯆꯥꯏꯔꯤꯔꯕ
ꯌꯦꯔꯨꯝ ꯆꯥꯗꯦꯗ ꯍꯟꯗꯛ ꯍꯛꯆꯥꯡ ꯈꯔ ꯁꯦꯝꯕꯒꯤꯀꯣ
ꯌꯦꯔꯨꯝ
ꯍꯛꯆꯥꯡ ꯈꯔ ꯁꯦꯝꯕꯒꯤ ꯆꯝꯐꯨꯠ ꯌꯥꯝ ꯆꯥꯗ꯭ꯔꯗꯤ ꯌꯥꯔꯣꯏꯕ
ꯑꯗꯨꯒꯤꯅꯤ ꯅꯨꯄꯥꯅ ꯆꯝꯐꯨꯠ ꯌꯥꯝ ꯆꯥꯔꯗꯤ ꯍꯛꯆꯥꯡ ꯁꯦꯝꯕꯗ ꯆꯝꯐꯨꯠ ꯆꯥꯔꯗꯤ ꯌꯥꯝ ꯅꯣꯛꯀꯜꯂꯦ ꯍꯥꯏꯕꯅꯦ ꯑꯗꯨꯒꯤ ꯑꯣꯏꯔꯝꯅꯤ ꯅꯪ
ꯎꯝ ꯋꯦꯠꯁꯦ ꯈꯔ ꯍꯟꯊꯔꯒ ꯕꯣꯜ ꯈꯔ ꯁꯥꯟꯅꯗ ꯌꯥꯔꯣꯏꯕ ꯍꯟꯗꯛꯁꯦ
ꯅꯪ ꯔꯦꯟꯗ ꯂꯩꯔꯤꯁꯦ ꯀꯅꯥ ꯀꯅꯥ ꯂꯩꯔꯤꯅꯣ
ꯏꯊꯟꯗꯅꯤ
ꯅꯊꯟꯗ ꯂꯩꯕ
ꯎꯝ ꯀꯔꯤ ꯎꯄꯥꯏ ꯂꯩ ꯍꯣꯁꯇꯦꯜꯕꯨꯗꯤ ꯂꯩꯕ ꯌꯥꯏ
ꯅꯃꯥꯟꯅꯕ ꯍꯣꯏ ꯑꯣ ꯅꯪ ꯅꯪ ꯉꯁꯥꯏ ꯍꯣꯁꯇꯦꯜꯗ ꯂꯩ ꯍꯥꯏꯗꯥꯏꯅꯦ
ꯅꯠꯇꯦꯗ ꯍꯣꯁꯇꯦꯜ ꯂꯩꯕ ꯌꯥꯏ ꯍꯥꯏꯕꯅꯤ ꯂꯩꯅꯤꯡꯗꯕ